ꯑ
ꯍꯜꯂꯣ
ꯇꯔꯕꯣ
ꯇꯥꯏꯌꯦ ꯇꯥꯕꯤꯕ꯭ꯔꯣ ꯇꯥꯔꯕꯣ ꯍꯂꯣ
ꯍꯜꯂꯣ
ꯇꯥꯏꯌꯦ ꯇꯥꯏꯌꯦ
ꯑꯣ ꯑꯣ ꯅꯦꯠꯋꯛ ꯈꯔ ꯐꯕ꯭ꯔꯥ ꯎꯝ ꯍꯂꯣ
ꯇꯥꯕꯔꯣ
ꯎꯝ ꯅꯦꯠꯋꯥꯛ ꯅꯨꯡꯉꯥꯏꯕ꯭ꯔꯣ ꯁꯦꯡꯅ ꯇꯥꯕ꯭ꯔꯣ
ꯁꯦꯡꯅ ꯇꯥꯏ
ꯑꯣ ꯍꯧꯖꯤꯛ ꯈꯔ ꯅꯦꯋꯄ ꯅꯨꯡꯉꯥꯏꯕ ꯃꯥꯜꯂꯦ
ꯇꯨꯝꯈꯤꯔꯣꯏꯗ꯭ꯔꯣ
ꯉꯥꯛꯇꯪ ꯂꯩꯔꯗꯤ ꯇꯨꯝꯃꯅꯤ
ꯍꯉꯣꯏ ꯃꯈꯣꯟ ꯌꯥꯝ ꯇꯥꯏꯗ
ꯍꯉꯣꯏ ꯂꯩꯇꯦꯍꯦ ꯑꯩꯈꯣꯏꯔꯣꯝꯗ ꯐꯦꯟ ꯃꯈꯣꯟ ꯇꯔꯝꯒꯅꯤ
ꯑꯣꯏꯔꯝꯕ ꯌꯥꯏ
ꯎꯝ
ꯀꯩꯗꯧꯔꯤꯒꯦ ꯍꯧꯖꯤꯛꯇꯤ
ꯁꯨꯝ ꯔꯤꯜꯁ ꯃꯇꯦꯛ ꯌꯦꯡ ꯃꯇꯦꯛ ꯃꯇꯦꯛ ꯌꯦꯡꯉꯒ ꯗꯤꯜ ꯂꯦꯜꯂꯤ
ꯑꯗꯨꯅꯦꯅ ꯄꯨꯟꯁꯤ ꯍꯥꯏꯁꯤꯗꯤ
ꯎꯝ ꯀꯔꯤꯕꯨ ꯇꯧꯔꯨꯅꯤ
ꯃꯥꯅꯤ ꯀꯩꯁꯨ ꯇꯧꯅꯤꯡꯉꯥꯏꯁꯨ ꯂꯩꯇꯦ
ꯎꯝ ꯅꯪꯗꯤ
ꯑꯩꯁꯨ ꯍꯧꯖꯤꯛꯇꯤ ꯗꯤꯜ ꯂꯦꯜ ꯂꯩ ꯗꯤꯜ ꯂꯦꯂꯦ ꯇꯧꯔ ꯂꯩꯔꯦ
ꯎꯝ
ꯍꯌꯦꯡ ꯊꯕꯛ ꯂꯩꯕ꯭ꯔꯣ
ꯂꯩꯇꯦ
ꯏꯦꯡ ꯀꯦ ꯀꯦ
ꯀꯣꯔꯦꯟ ꯗ꯭ꯔꯃꯥ ꯌꯦꯡꯕ꯭ꯔꯣ
ꯌꯦꯡꯗꯦꯗ ꯌꯦꯡꯗꯦ
ꯁꯥꯎꯠꯀꯤ ꯐꯤꯂꯃꯗꯤ
ꯁꯥꯎꯠꯀꯤꯗꯤ ꯃꯔꯛ ꯃꯔꯛꯇ ꯌꯦꯡꯉꯤ
ꯐꯖꯕ ꯑꯃ ꯍꯥꯏꯔꯛꯑꯣꯅꯦ ꯌꯦꯪꯗꯣꯏꯅꯦ ꯑꯩꯁꯨ
ꯗꯨꯔꯥꯟꯗꯔ ꯌꯦꯡꯉꯣ
ꯗꯨꯨꯔꯥꯟꯗꯔ
ꯍꯣꯏ
ꯑꯣ ꯌꯨꯇ꯭ꯌꯕꯇꯗꯤ ꯐꯪꯂꯝꯝꯃꯣꯏꯅꯦ
ꯌꯨꯇ꯭ꯌꯨꯕꯇ ꯐꯪꯗꯧ ꯃꯥꯟꯗꯦ ꯑꯦꯞꯁꯇ ꯑꯣꯏꯅ ꯐꯪꯅꯤ
ꯇꯦꯂꯦꯒ꯭ꯔꯥꯝꯗꯗꯤ ꯐꯪꯒꯗ꯭ꯔꯥ
ꯇꯦꯂꯤꯒ꯭ꯔꯥꯝꯗ ꯐꯪꯔꯝꯕ ꯌꯥꯏ ꯍꯥꯏ ꯉꯝꯗꯦ
ꯇ꯭ꯔꯥꯏ ꯇꯧꯔꯒꯦ ꯐꯖꯕ꯭ꯔꯥ
ꯑꯩꯁꯨ ꯃꯇꯦꯛ ꯌꯦꯡꯉꯝꯃꯦ ꯐꯨꯜꯕꯨꯗꯤ ꯌꯦꯡꯕ ꯉꯝꯗ꯭ꯔꯦ
ꯋꯥꯔꯤꯁꯦ ꯀꯔꯤ ꯐꯦꯃꯤꯂꯤꯒꯤ ꯑꯣꯏꯗꯣꯏꯔ ꯂꯞ ꯁꯇꯣꯔꯤ ꯑꯣꯏꯗꯣꯏꯔ
ꯃꯤꯅꯦꯗ
ꯑꯣ ꯐꯖꯔꯦ ꯑꯗꯨꯗꯤ ꯃꯣꯏ ꯁꯥꯎꯀꯤꯗꯤ ꯁꯨꯒꯔ ꯅꯥꯕꯗꯣ ꯌꯦꯡꯕ ꯅꯨꯡꯉꯥꯏꯗꯅ ꯂꯣꯏꯅ ꯄꯥꯏꯈꯠꯂꯗꯅ
ꯁꯄꯥꯏꯒꯤꯀꯣ
ꯎꯝ ꯎꯝ ꯑꯣ ꯅꯨꯡꯉꯥꯏꯒꯅꯤ ꯑꯗꯨ ꯑꯣꯏꯔꯗꯤ
ꯗꯨꯔꯥꯟꯗꯔꯁꯦ ꯀꯩꯅꯣ ꯑꯣꯏꯔꯝꯗꯧ ꯃꯥꯟꯗꯦ ꯁꯥꯎꯠꯀꯤ ꯑꯣꯏꯔꯝꯗꯧ ꯃꯥꯟꯗꯦ ꯍꯤꯟꯗꯤꯒꯤ ꯑꯣꯏꯔꯝꯅꯤ
ꯑꯣ ꯁꯞ ꯇꯥꯏꯇꯜ ꯊꯣꯛꯄꯗ꯭ꯔꯣ
ꯊꯣꯛꯀꯥꯅꯤ ꯍꯣꯏ
ꯏꯪꯂꯤꯁ ꯑꯣ ꯍꯤꯟꯗꯤ ꯈꯪꯗꯕꯅꯤꯅ ꯑꯩꯈꯣꯏꯗꯤ ꯁꯕ ꯇꯥꯏꯇꯥꯜ ꯊꯣꯛꯣꯛꯇ꯭ꯔꯗꯤ ꯌꯦꯡꯗꯦ
ꯍꯤꯟꯗꯤ ꯈꯪꯗ꯭ꯔꯗꯤ ꯇꯦꯂꯨꯒꯨꯗꯔ ꯇꯥꯃꯤꯜꯗꯔ ꯃꯂꯥ ꯌꯥꯝ꯭ꯔꯥ ꯑꯃꯗ ꯍꯦꯛꯇ ꯌꯦꯡꯁꯤꯜꯂꯨ ꯀꯩꯅꯣ ꯃꯣꯏ ꯂꯣꯟꯗꯤ ꯈꯔ ꯇꯥ ꯅꯨꯉꯥꯏꯗꯥꯏꯅꯦ
ꯍ
ꯏꯅꯥ ꯏꯅ ꯄꯗ꯭ꯔ ꯑ ꯇꯧꯗꯣ
ꯒ꯭ꯌꯥꯟ ꯇꯥꯗ꯭ꯔꯁꯨ ꯃꯣꯏꯒꯤ ꯂꯣꯟꯗꯣ ꯇꯥꯕ ꯇꯥꯔꯦꯅꯦ ꯑꯗꯨꯗꯤ
ꯍꯣꯏ
ꯎꯝ
ꯏꯟꯇꯤꯂꯤꯖꯦꯟꯁꯀꯤꯅꯤꯗ ꯃꯣꯏꯒꯤꯁꯦ
ꯑꯣ ꯎꯝ
ꯍꯤꯟꯗꯤꯒꯤ ꯑꯃ ꯐꯖꯕ ꯑꯃꯁꯨ ꯌꯥꯎꯕꯅꯦ
ꯍꯥꯏꯔꯛꯑꯣꯅꯤ ꯍꯧꯖꯤꯛꯀꯥꯟꯁꯤ ꯐꯤꯂꯝꯁꯨ ꯑꯅꯧꯕ ꯐꯖꯕ ꯊꯣꯛꯇꯕ꯭ꯔꯥ ꯈꯪꯗ꯭ꯔꯦꯗ
ꯆꯟꯗꯨ ꯆꯦꯝꯄꯤꯌꯟ ꯍꯥꯏꯅ ꯑꯃ ꯐꯖꯕ ꯂꯩꯕꯅꯤ
ꯅꯤꯒꯤ
ꯍꯣꯏ ꯆꯟꯗꯨ ꯆꯦꯝꯄꯤꯌꯟ ꯍꯤꯟꯗꯤꯒꯤ ꯇꯨꯋꯦꯜꯐ ꯐꯦꯜꯗꯤ ꯌꯦꯡꯉꯝꯃꯅꯤꯅ
ꯍꯥ
ꯇꯨꯋꯦꯜꯐ ꯐꯦꯜ ꯍꯥꯏꯅ ꯑꯃ ꯂꯩꯕꯗꯣ
ꯑꯣ ꯑꯣ ꯌꯦꯡꯈ꯭ꯔꯦ ꯑꯗꯨꯗꯤ
ꯐꯖꯗ꯭ꯔꯣ
ꯎꯝ ꯐꯖꯩ
ꯀꯦꯔꯤꯟꯗꯣ ꯑꯩꯒꯤ ꯀ꯭ꯔꯁꯅꯤꯅꯦꯍꯦ
ꯅꯪꯒꯤ ꯀ꯭ꯔꯁ
ꯃꯥꯅꯦ ꯍꯣꯢ
ꯀꯔꯤꯅꯣꯅꯦ ꯅꯨꯡꯗꯥꯡ ꯇꯨꯝꯃꯒ ꯑꯩꯒꯤ ꯃꯤꯠ ꯄꯣꯝꯈꯠꯂꯛꯏꯁꯤꯅ
ꯅꯨꯄꯥ ꯌꯦꯡꯃꯟꯕꯩ ꯑꯣꯏꯔꯝꯃꯅꯤ
ꯕꯤꯠꯀ ꯂꯩꯇ꯭ꯔꯦꯗ ꯑꯗꯨꯒꯨꯝꯕꯗꯤ ꯁꯥꯏꯗꯇ ꯊꯝꯖꯟꯒ꯭ꯔꯦ ꯑꯗꯨꯒꯨꯝꯕꯗꯤ ꯆꯞꯇꯔ ꯀ꯭ꯂꯣꯁ
ꯆꯦꯞꯇꯔ ꯑꯣꯄꯦꯟꯃꯨꯛ ꯇꯧꯁꯜꯂꯣ ꯀꯩꯅꯣ
ꯑꯣꯄꯦꯟ ꯇꯧꯅꯤꯡꯗ꯭ꯔꯦ ꯆꯦꯞꯇꯔ ꯀ꯭ꯂꯣꯁꯅꯦ ꯅꯣꯏ ꯈꯔ ꯑꯉꯥꯡ ꯑꯣꯏꯕ ꯑꯣꯄꯦꯟ ꯑꯣꯏꯈ꯭ꯔꯣ ꯅꯠꯇ꯭ꯔꯣ ꯌꯥꯡꯈꯩ ꯃꯉꯥ
ꯑꯗꯨꯗꯤ ꯍꯦꯟꯃꯟꯗ꯭ꯔꯣ
ꯑꯁꯦꯡꯕꯅꯤꯅꯦ
ꯅꯪ ꯌꯥꯡꯈꯩ ꯃꯉꯥ ꯑꯣꯏꯔꯤ ꯑꯩꯗꯤ
ꯀꯨꯟꯊ꯭ꯔꯥ
ꯀꯨꯟꯊ꯭ꯔꯥ ꯌꯧꯗ꯭ꯔꯦ
ꯀꯌꯥꯝ ꯋꯥꯠꯂꯤ ꯌꯧꯅꯤꯡꯉꯥꯢ
ꯀꯨꯟ ꯃꯥꯄꯟ
ꯑꯣ
ꯊ꯭ꯔꯥ ꯌꯧꯅꯕ ꯀꯨꯟ ꯃꯥꯄꯟ
ꯌꯥꯝ ꯐꯩꯅꯦ ꯑꯗꯨꯗꯤ ꯅꯣꯏꯗꯤ ꯌꯥꯝ ꯀꯨꯏꯅ ꯍꯤꯡꯈꯤꯅꯤ ꯑꯗꯨ ꯑꯣꯏꯗꯤ
ꯃꯥꯅꯦ ꯍꯅꯤ ꯍꯅꯨꯕꯤ ꯅꯣꯏꯗꯤ ꯀꯨꯏꯔꯔꯣꯏꯗꯣ ꯊꯨ ꯉꯍꯥꯛ ꯂꯩꯔꯗꯤ ꯈꯔ ꯄꯠꯂꯅꯤꯗꯣ
ꯎꯝ
ꯀꯃꯥꯏ ꯇꯧꯔꯅꯤ ꯁꯤꯗꯤ
ꯈꯃꯥꯏ ꯇꯧꯅꯤ ꯁꯤꯗꯤ
ꯀꯃꯥꯏ ꯉꯥꯡꯅꯅꯤ ꯁꯤꯗꯤ
ꯎꯄꯥꯏ ꯂꯩꯇ꯭ꯔꯦꯅ ꯄꯨꯟꯁꯤ ꯍꯥꯏꯁꯤꯗꯤ ꯅꯣꯡꯃ ꯅꯣꯡꯃꯒꯤ ꯆꯠꯂꯤꯅꯤ ꯆꯠꯀꯅꯨ ꯍꯥꯏꯕ ꯈꯥꯝꯕ ꯌꯥꯗꯦ
ꯈꯥꯝꯕꯁꯨ ꯌꯥꯗꯦ ꯆꯠꯂꯨꯁꯨ ꯌꯥꯗꯦ ꯀꯃꯥꯏ ꯇꯧꯅꯤ
ꯎꯝ ꯁꯨꯝ ꯆꯠꯄ ꯇꯥꯔꯦꯅ ꯂꯦꯞꯄ ꯌꯥꯗ꯭ꯔꯕꯅꯤꯅ
ꯂꯦꯞꯄ ꯌꯥꯗ꯭ꯔꯗꯤ ꯄꯥꯏꯔꯁꯦ
ꯋꯤꯡꯁ ꯌꯥꯎꯗꯦꯅꯦ ꯑꯗꯨꯁꯨ
ꯋꯤꯡꯁ ꯌꯥꯎꯗ꯭ꯔꯗꯤ ꯔꯦꯠ ꯕꯨꯜ ꯍꯦꯛꯇ ꯊꯛꯆꯜꯂꯕ ꯔꯦꯠꯕꯨꯜꯁ ꯊꯛꯆꯜꯂꯗꯤ ꯔꯦꯠ ꯕꯨꯜ ꯒꯤꯞꯁ ꯌꯨ ꯋꯤꯡꯁ ꯍꯥꯏ ꯇꯥꯔꯅꯤ
ꯑꯁ ꯍꯣꯏꯅꯦ ꯆꯨꯝꯃꯤꯅꯦ
ꯑꯩꯈꯣꯏꯅ ꯉꯥꯡꯊꯣꯛꯄꯗꯤ ꯁꯤ ꯉꯥꯛꯇꯅꯤ ꯑꯆꯨꯝꯕ ꯉꯥꯛꯇ
ꯎꯝ
ꯇꯨꯝꯔꯗꯕ꯭ꯔꯣ ꯍꯧꯖꯤꯛꯇꯤ
ꯕꯣꯜ ꯌꯦꯡꯒꯗꯕ ꯃꯤ ꯁꯤꯅꯤ ꯂꯩꯇꯦ ꯀꯔꯤ ꯇꯧꯅꯤ ꯇꯨꯝꯕ ꯆꯥꯕ ꯁꯤꯅꯤꯗꯅ ꯄꯨꯟꯁꯤꯁꯤꯗꯤ
ꯃꯥꯅꯤ ꯃꯥꯅꯤ
ꯅꯪꯗꯤ
ꯉꯥꯏꯍꯥꯛ ꯂꯩꯔꯗꯤ ꯇꯨꯝꯃꯅꯤ ꯑꯩꯁꯨ ꯑꯗꯨ ꯍꯧꯒꯠꯂ ꯑꯃꯨꯛ
ꯍꯧꯒꯠꯂꯒ ꯑꯃꯨꯛ ꯕꯣꯜ ꯌꯦꯡꯅꯕ
ꯍꯣꯏ
ꯈꯪꯒꯗ꯭ꯔꯣ ꯑꯦꯂꯥꯝ ꯊꯝꯕ꯭ꯔꯣ
ꯑꯦꯂꯥꯝ ꯑꯂꯥꯝ ꯊꯝꯃꯦ ꯑꯂꯥꯝ ꯈꯛꯇ ꯅꯠꯇ꯭ꯔꯦ
ꯀꯔꯤ
ꯑꯩꯈꯣꯏ ꯍꯨꯏꯅꯐꯥꯎ ꯍꯧꯗꯣꯛꯀꯅꯤ ꯑꯩꯗꯤ
ꯌꯥꯝꯐꯩꯅꯦ ꯍꯨꯏ ꯀꯌꯥ ꯂꯣꯏꯒꯦ
ꯈꯪꯕꯅꯤ ꯍꯨꯏ ꯌꯥꯝ ꯂꯣꯏꯗꯦꯗ
ꯃꯆꯥ ꯌꯦ ꯃꯆꯥ ꯌꯣꯟꯅꯕꯒ ꯌꯥꯎꯕ꯭ꯔꯣ
ꯃꯆꯥ ꯌꯣꯟꯅꯕ ꯅꯨꯄꯥꯅꯦ
ꯑꯣ
ꯍꯨꯏ ꯑꯂꯥꯕꯅꯤꯍꯦ ꯀꯃꯥꯏ ꯃꯆꯥ ꯄꯣꯛꯇꯣꯏꯅꯣ
ꯈꯪꯗ꯭ꯔꯦꯅꯦ ꯗꯨꯗꯤ ꯈꯪꯗꯕꯩ ꯅꯤꯅꯦ ꯍꯨꯏꯅꯥꯎ ꯐꯖꯕ ꯋꯥꯏꯠ ꯀꯂꯔꯗ ꯄꯥꯝꯃꯤꯅꯦ ꯄꯣꯀꯦꯗꯣꯛ ꯀꯨꯝꯕ
ꯎꯝ
ꯅꯣꯏꯗꯒ ꯌꯣꯟꯕ ꯌꯥꯎꯕ꯭ꯔꯣ ꯂꯩꯕ꯭ꯔꯣ
ꯂꯩꯇꯦꯗ ꯃꯇꯥꯡ ꯃꯇꯝ ꯆꯥꯕꯗ ꯑꯃꯨꯛꯀ ꯍꯥꯏꯔꯛꯀꯦ
ꯂꯩꯔꯗꯤ ꯊꯦꯡꯅꯔꯗꯤ ꯍꯥꯏꯕꯤꯌꯣ
ꯍꯥꯏꯔꯛꯀꯦ
ꯐꯔꯦ ꯑꯗꯨꯕꯨ ꯑꯣꯏꯔꯗꯤ ꯉꯁꯤꯒꯤꯗꯃꯛꯇꯤ ꯃꯪ ꯐꯔꯁꯦ
ꯐꯔꯁꯦ
ꯊꯝꯃꯒꯦ
ꯑꯥ ꯑꯣ